ꯑꯥ ꯏꯅꯥꯎ ꯃꯉꯥꯜꯂꯣ
ꯎꯝ
ꯇꯨꯝ ꯍꯧꯒꯠꯂꯕ꯭ꯔꯣ ꯅꯪꯕꯨ ꯀꯩꯗꯧꯔꯝꯃꯤꯒꯦ ꯑꯌꯨꯛ ꯉꯟꯇ
ꯇꯨꯝꯕꯖꯦ ꯍꯧꯒꯠꯄ ꯀꯨꯏꯗ‍꯭ꯔꯤ
ꯎꯝ ꯀꯩꯗꯧꯔꯝꯃꯤꯅꯣ ꯕ꯭ꯔꯦꯛ ꯐꯥꯁ ꯅꯨꯡꯐꯥꯁ ꯇꯧꯔꯕ꯭ꯔꯣ ꯀꯩ ꯇꯧꯔꯅꯤ ꯈ꯭ꯔ ꯎꯝ ꯎꯝ ꯂꯣꯏꯔꯦ ꯑꯣꯈꯦ ꯑꯣꯈꯦ
ꯏꯌꯥꯝꯕꯗꯤ ꯀꯩꯗꯧꯕꯤꯔꯤꯒꯦ
ꯑꯩꯁꯨ ꯁꯨꯝ ꯆꯥ ꯅꯨꯡ ꯊꯛꯑ ꯈꯕꯔ ꯅꯨꯡꯕꯔ ꯈꯔ ꯌꯦꯡꯉꯝꯕꯅꯦ ꯏ ꯄꯥꯎ ꯈꯔ ꯁꯨꯝ ꯌꯦꯡꯉꯝ ꯑꯥ ꯇꯥꯔꯥ ꯑꯥꯏ ꯄꯥꯔꯝꯕꯅꯦ ꯑꯗꯣ ꯁꯨꯝ ꯅꯉꯣꯟꯗ ꯁꯨꯝ ꯇꯧꯔꯛꯄ ꯍꯥꯏꯇꯥꯔꯦ ꯀꯃꯥꯏ ꯀꯃꯥꯏ ꯇꯧꯔꯤ ꯅꯣꯕꯣ ꯀꯩꯗꯧꯔꯤꯒꯦꯅ ꯅꯤꯡꯁꯤꯡꯉꯛꯄ ꯑꯍ
ꯑꯗꯨꯝ ꯄꯪꯂꯩ ꯂꯩꯔꯤ ꯍꯥꯏꯇꯥꯔꯦ
ꯄꯪ ꯑꯗꯨꯅꯦ ꯍꯥꯏꯁꯦ ꯈꯪꯗꯦ ꯈꯕꯔꯗ ꯌꯥꯎꯔꯤꯕ ꯄꯥꯎ ꯆꯦꯁꯤꯡꯁꯤꯅ ꯃꯅꯤꯄꯨꯔꯒꯤ ꯂꯣꯏꯔꯦ ꯀꯥꯟꯅꯒꯗꯧꯕ ꯀꯩꯅꯣ ꯇꯧꯒꯗꯕꯖꯤ ꯏꯌꯥꯎ ꯌꯥꯎꯗ꯭ꯔꯦ ꯑꯥ ꯀꯔꯤ ꯍꯥꯏꯅꯤ ꯉꯍꯥꯛ ꯂꯩꯔꯒ ꯑꯗꯨꯗ ꯕꯣꯝ ꯂꯪꯖꯤꯜꯂꯝꯃꯦ ꯑꯗꯥ ꯇꯧꯔꯝꯃꯦ ꯈꯪꯗꯦ ꯃꯅꯤꯄꯨꯔꯖꯦ ꯏꯔꯥꯡ ꯇꯣꯏꯅ ꯇꯧꯕ ꯂꯝꯅꯤꯅꯀꯣ ꯎꯝ ꯊꯝꯖꯤꯜꯂꯝꯃꯦ ꯑꯗꯨ ꯉꯥꯛꯇꯅꯦꯕ ꯏꯔꯥꯡ ꯄꯨꯔꯥꯡ ꯃꯌꯥꯝꯒꯤ ꯄꯥꯎ ꯍꯥꯏꯇꯥꯔꯦ ꯀꯥꯟꯅꯒꯗꯕꯁꯤ ꯏꯔ ꯌꯥꯥꯎꯗꯦ ꯑꯗꯨꯕꯨꯗꯤ ꯃꯅꯤꯄꯨꯔ ꯑꯩꯈꯣꯏꯕꯨꯗꯤ ꯈꯕꯔ ꯑꯅꯤ ꯑꯅꯤꯃꯨꯛ ꯂꯧꯋꯦꯕ ꯃꯅꯤꯄꯨꯔꯒꯤ ꯑꯣꯏꯅ ꯁꯉꯥꯏ ꯑꯦꯛꯁꯄ꯭ꯔꯦꯁ ꯀꯣ ꯑꯗꯨꯝ ꯂꯧꯔꯦ ꯃꯅꯤꯄꯨꯔ ꯏꯗꯤꯁꯟꯒꯤ ꯑꯣꯏꯕꯗꯣ ꯑꯗꯨꯗꯒꯤꯗꯤ ꯏꯪꯂꯤꯁꯀꯤꯅꯃꯨꯛ ꯗꯥ ꯍꯤꯟꯗꯨꯗꯣ ꯑꯗꯨꯝꯕꯗꯨꯗꯤ ꯏꯪꯂꯤꯁꯀꯤ ꯑꯣꯏꯅ ꯂꯧꯔꯦ ꯑꯗꯨꯗꯤ ꯑꯉꯥꯡ ꯒꯩꯅ ꯄꯥꯕꯁꯨ ꯀꯥꯟꯅꯩ ꯌꯥꯝ ꯍꯥꯏꯗꯤ ꯏꯪꯂꯤꯁꯇ ꯏꯕꯗꯣ ꯈꯕꯔ ꯈꯛꯇꯒꯤ ꯅꯠꯇꯕꯤꯗꯀꯣ ꯑꯩꯈꯣꯏꯒꯤ ꯒꯦꯝ ꯅꯨꯡꯒ ꯌꯥꯝ ꯍꯥꯞꯇꯅ ꯌꯥꯝ ꯌꯥꯎꯋꯦꯕ ꯈꯪꯗꯦꯅꯦꯍꯦ ꯐꯣꯟꯗꯒꯤ ꯌꯦꯡꯉꯒ ꯑꯩꯈꯣꯏ ꯀꯔꯤ ꯍꯥꯏꯅꯤ ꯍꯧꯖꯤꯛꯇꯤ ꯈꯕꯔ ꯄꯥꯅꯕꯒꯤ ꯆꯠꯅꯕꯤꯁꯦ ꯀꯌꯥ ꯂꯩꯈꯤꯗ꯭ꯔꯦꯕ ꯐꯣꯟꯗ ꯋꯥꯆꯞ ꯌꯨꯇꯨꯨꯞꯇ ꯑꯗꯨꯝ ꯇꯥꯟꯅꯔꯦꯗꯅꯀꯣ ꯑꯗꯨ ꯄꯥꯕꯒꯤ ꯍꯩꯅꯕꯤꯁꯦ ꯍꯣꯏ ꯍꯣꯏ ꯄꯥꯕꯩ ꯍꯩꯅꯕꯤꯁꯦ ꯏꯔꯥꯏ ꯂꯩꯒꯤꯗ꯭ꯔꯦ ꯄꯥꯕꯁꯤꯁꯨ ꯀꯥꯟꯅꯕꯖꯥꯠꯅꯤꯗ ꯃꯁꯤꯁꯨ ꯄꯥꯕꯁꯤꯅ ꯑꯩꯈꯣꯏ ꯌꯦꯡꯉꯣ ꯂꯥꯏꯔꯤꯛ ꯂꯥꯏꯁꯨꯒꯤ ꯀꯩꯅꯣꯗ ꯥꯣꯏꯔꯕꯨꯗꯤ ꯏꯟꯈꯠꯂꯛꯏꯕ ꯑꯉꯥꯡꯉꯩ ꯄꯥꯍꯟꯕ ꯁꯨꯝ ꯍꯥꯏꯗꯤ ꯏꯪꯂꯤꯁꯀꯨꯝꯕ ꯀꯩꯒꯨꯝꯕꯁꯨ ꯍꯩꯖꯔꯅꯤ ꯑꯗꯨꯗꯒꯤ ꯑꯗꯨ ꯅꯪ ꯏꯪꯂꯤꯁꯀꯤ ꯈꯕꯔꯒꯨꯝꯕ ꯍꯤꯟꯗ ꯗ ꯍꯤꯟꯗꯨ ꯄꯥꯔꯛꯄꯁꯦ ꯃꯤ ꯈꯪꯗ꯭ꯔꯗꯤ ꯑꯗꯨꯝ ꯏꯪꯂꯤꯁꯇꯨ ꯀꯔ ꯄꯥꯕꯁꯤ ꯀꯥꯟꯗꯦꯅ ꯈꯕꯔ ꯄꯥꯏꯅꯦꯅ ꯅꯠꯇ꯭ꯔꯣ ꯑꯗꯨꯅ ꯄꯥꯔꯛꯄꯗ ꯅꯪ ꯅꯣꯂꯦꯖꯁꯨ ꯃꯌꯥꯝ ꯍꯦꯟꯀꯠꯍꯧꯔꯅꯤ ꯍꯥꯏꯗꯤ ꯏꯟꯗꯤꯌꯥꯒꯤ ꯀꯩ ꯊꯧꯗꯣꯛ ꯊꯣꯛꯏ ꯀꯩꯗꯧꯏꯗꯣ ꯋꯥꯈꯟꯗꯣ ꯂꯣꯏ ꯀꯩꯅꯣ ꯈꯪꯉꯅꯤꯕ ꯑꯗꯨꯗꯒꯤ ꯅꯪ ꯏꯪꯂꯤꯁꯇꯣ ꯄꯥꯔꯛꯄꯅꯤꯅ ꯏꯟꯈꯠꯂꯛꯏꯕ ꯁꯥꯇ꯭ꯔꯁꯤꯡ ꯂꯥꯏꯔꯤꯛ ꯂꯥꯏꯁꯨ ꯇꯝꯕ ꯑꯣꯏꯔꯒꯗꯤ ꯃꯥꯒꯤ ꯂꯥꯏꯔꯤꯛ ꯂꯥꯏꯁꯨ ꯔꯣꯝꯗ ꯑꯩꯗꯤ ꯏꯪꯂꯤꯁꯅ ꯂꯣꯏꯅ ꯍꯧꯖꯤꯛꯇꯤ ꯏꯪꯂꯤꯁ ꯃꯦꯗꯤꯌꯝ ꯉꯥꯛꯇ ꯑꯣꯏꯔꯕꯝꯅꯤꯅ ꯎꯃꯦꯁꯤꯗ ꯑꯗꯨꯝ ꯑꯗꯨꯗꯁꯨ ꯑꯗꯨꯝ ꯀꯥꯟꯅꯗꯣꯏꯅꯦꯕ ꯈꯕꯔ ꯄꯥꯕꯩ ꯀꯥꯟꯅꯔꯁꯤ ꯍꯧꯖꯤꯛꯅ ꯐꯣꯟꯗ ꯂꯣꯏ ꯇꯧꯅꯔꯦ ꯈꯪꯗꯦ ꯁꯣꯁꯤꯌꯦꯜ ꯃꯦꯗꯤꯌꯥꯁꯤꯗ ꯐꯩꯔꯥ ꯐꯠꯇ꯭ꯔꯤꯔꯥ ꯌꯨꯇꯨꯞꯀꯨꯝꯕ ꯐꯦꯁꯕꯨꯛꯀꯨꯝꯕꯁꯤꯗ ꯃꯔꯨ ꯑꯣꯏꯕꯗꯤ ꯑꯃꯨꯛ ꯊꯥꯒꯠꯂꯝꯃꯣꯏ ꯐꯖꯖ ꯑꯗꯨ ꯇꯧꯔꯛꯑꯦꯒ ꯑꯗꯥ ꯇꯧꯔꯛꯑꯦꯒ ꯑꯗꯨ ꯍꯥꯏꯔꯒ ꯏꯕꯣ ꯚꯣꯠ ꯃꯌꯥꯒ ꯅꯛꯁꯤꯜꯂꯛꯄ ꯑꯣꯏꯔꯦ ꯈꯕꯔ ꯄꯥꯕꯗꯤ ꯅꯨꯡꯉꯥꯏꯔꯦ ꯑꯃꯅ ꯑꯃ ꯍꯨꯟꯅꯕꯒꯤꯀꯣ ꯃꯥꯅ ꯑꯗꯨ ꯇꯧꯏ ꯃꯥꯅ ꯑꯗꯥ ꯇꯧꯗꯦꯅ ꯃꯅꯤꯄꯨꯔꯗ ꯍꯥꯏꯗꯤ ꯌꯦꯡꯉꯣ ꯆꯤꯞ ꯃꯤꯅꯤꯁꯇꯔ ꯑꯩꯈꯣꯏ ꯃꯅꯤꯄꯨꯔꯒꯤ ꯑꯣꯏꯅꯤꯒ ꯇꯧꯔꯤꯁꯦ ꯈꯪꯗꯦ ꯂꯥꯏꯔꯤꯛ ꯂꯥꯏꯁꯨ ꯈꯔ ꯌꯧꯗꯕ꯭ꯔꯥ ꯈꯪꯗꯦ ꯉꯥꯡꯕ ꯃꯥ ꯉꯥꯡꯕꯁꯨ ꯑꯣꯏꯔꯦ ꯈꯕꯔ ꯑꯗ ꯍꯤꯗꯤꯡꯗ ꯍꯦꯛꯇ ꯌꯥꯎꯔ ꯂꯩꯔꯝꯃꯦ ꯎꯝ
ꯈꯕꯔ ꯄꯥꯟꯅꯗ꯭ꯔꯁꯨ ꯐꯣꯟꯗ ꯍꯥꯏꯗꯤ ꯂꯣꯏꯅꯕꯨꯗꯤ ꯐꯪꯉꯦ ꯑꯩꯈꯣꯏꯒꯤ ꯑꯆꯨꯝꯕꯅꯤ ꯑꯔꯥꯟꯕꯅꯤ ꯑꯗꯣ ꯗꯥꯏꯔꯦꯛ ꯀꯟꯐꯥꯔꯝ ꯑꯣꯏꯗꯦꯕ ꯐꯣꯟꯒꯤ ꯊꯥꯔꯛꯑꯦꯕ ꯁꯣꯁꯌꯦꯅ ꯃꯦꯗꯤꯌꯥꯗ ꯍꯥꯏꯗꯤ ꯍꯥꯏꯔꯛꯄ ꯄꯥꯎꯁꯦ ꯍꯥꯏꯗꯤ ꯁꯣꯁꯦꯜ ꯃꯦꯗꯤꯌꯥ ꯄꯥꯏꯔꯤꯕ ꯍꯥꯏꯗꯤ ꯃꯣꯏ ꯆꯦꯟꯅꯜ ꯍꯥꯏꯗꯤ ꯀꯩꯅꯣ ꯍꯥꯡꯕ ꯀꯥꯡꯕꯨꯁꯤꯅ ꯃꯣꯏ ꯚ꯭ꯌꯨ ꯌꯥꯝꯅꯕ ꯑꯗꯒꯤ ꯄꯣꯄꯨꯂꯔꯤꯇꯤ ꯌꯥꯝꯅꯕꯅ ꯑꯗꯨꯃꯥꯏꯅ ꯃꯤꯒꯤ ꯄ꯭ꯔꯚ ꯑꯦꯇꯦꯟꯁꯟ ꯐꯪꯉ ꯅ ꯑꯗꯨꯒꯤ ꯄꯥꯎꯗꯣ ꯑꯆꯨꯝꯕꯅꯦ ꯌꯥꯝꯅꯤ ꯈꯪꯗꯗꯨꯗ ꯄꯪꯇꯥ ꯊꯥꯒꯠꯄ ꯑꯗꯒꯤ ꯄꯤꯌꯨ ꯌꯥꯝꯕ ꯃꯣꯏ ꯄꯩꯁꯥ ꯐꯪꯍꯔ ꯂꯣꯏꯔꯦ ꯑꯗꯒꯤ ꯑꯦꯇꯦꯟꯁꯟ ꯐꯪꯍꯔ ꯂꯣꯏꯔꯦꯅ ꯈꯜꯂꯦꯕ
ꯃꯥꯅꯦ ꯃꯥꯅꯦ ꯃꯥꯅꯦ
ꯑꯗꯣ ꯈꯕꯔꯒꯤꯁꯤꯅ ꯑꯃꯨꯛ ꯍꯥꯏꯗꯤ ꯑꯦꯀ꯭ꯌꯨꯔꯦꯁꯤꯗ ꯌꯥꯝ ꯑꯣꯏꯗꯅ ꯄꯥꯎ ꯏ ꯄꯥꯎꯗꯣ ꯑꯗꯨꯗꯨꯅ ꯃꯇꯝ ꯆꯪꯉꯁꯨ ꯑꯗꯩꯗꯤ ꯀꯩꯅꯣ ꯇꯧꯔꯁꯨ ꯐꯣꯟꯗ ꯄꯥꯗꯕꯤꯗ ꯈꯕꯔꯗ ꯄꯥꯕ ꯃꯤ ꯃꯌꯥꯝ ꯌꯥꯎꯋꯦ
ꯌꯥꯎꯋꯦ ꯌꯥꯎꯋꯦ
ꯑꯗꯩ ꯐꯣꯟꯗ ꯄꯥꯕ ꯇꯟꯕ ꯑꯗꯒꯤ ꯄꯥꯕ ꯊꯣꯛ ꯐꯠꯇꯕ ꯑꯗꯒꯤ ꯊꯕꯛ ꯆꯤꯟꯖꯕ ꯀꯥꯡꯕꯨꯒꯤꯗꯤ ꯐꯣꯟꯗꯒꯤ ꯀꯩꯅꯣ ꯇꯧꯕꯁꯦ ꯍꯥꯏꯗꯤ ꯁꯤꯝꯃꯗ ꯌꯥꯝ ꯊꯤꯅ ꯀꯥꯟꯅꯩ ꯑꯗꯣ ꯌꯥꯝ ꯄꯥꯎ ꯏ ꯄꯥꯎꯁꯦ ꯌꯥꯝ ꯀꯥ ꯍꯦꯟꯅ ꯑꯆꯨꯝꯕ ꯑꯩ ꯑꯔꯥꯟꯕꯅꯦꯁꯦ ꯂꯣꯏ ꯌꯥꯟꯁꯤꯟꯅꯔꯛꯄꯁꯤꯗꯅꯦꯕ ꯍꯧꯖꯤꯛ
ꯌꯥꯝ ꯊꯤ ꯁꯣꯏꯔꯛꯁꯤ
ꯃꯥꯥꯟꯅꯩ ꯑꯗꯨꯅꯦ ꯍꯥꯏꯗꯣ ꯈꯕꯔꯒꯤ ꯀꯥꯟꯅꯕꯁꯨ ꯂꯩꯔꯦ ꯂꯥꯏꯔꯤꯛ ꯂꯥꯏꯁꯨ ꯍꯩꯇ꯭ꯔꯒꯗꯤ ꯄꯥꯕ ꯌꯥꯔꯣꯏꯗꯣꯏꯅꯤ
ꯃꯥꯅꯦ ꯃꯥꯅꯦ
ꯑꯗꯒꯤ ꯈꯨꯡꯒꯪꯒꯨꯝꯕ ꯀꯩꯒꯨꯝꯕꯗ ꯂꯧꯁꯤꯡ ꯁꯨꯔ ꯂꯩꯖꯕ ꯑꯍꯟꯉꯩ ꯍꯥꯏꯇꯥꯔꯦ ꯀꯣꯂꯦꯖ ꯍꯥꯏꯍꯧꯗꯕꯩꯒꯤ ꯌꯦꯡꯉꯣ ꯔꯦꯗꯤꯑꯣ ꯊꯣꯛꯄꯗꯒꯤ ꯑꯗꯨꯁꯨ ꯀꯥꯟꯅꯕ ꯂꯩꯗꯅꯀꯣ ꯔꯦꯗꯤꯑꯣꯒꯨꯝꯕꯁꯦ ꯃꯣꯏꯗꯤ ꯐꯣꯟ ꯅꯨꯡ ꯍꯥꯏꯥꯔꯦ ꯃꯦꯠꯄꯁꯨ ꯍꯩꯔꯣꯏꯗꯣꯏꯅꯤ ꯔꯦꯗꯤꯑꯣꯗꯨꯗ ꯍꯥꯏꯗꯤ ꯀꯔꯤ ꯄꯥꯎ ꯂꯥꯛꯏ ꯀꯔꯤ ꯇꯧꯔꯤꯣ ꯇꯥꯔꯒ ꯑꯗꯨꯗ ꯊꯖꯕ ꯈꯛꯇꯅꯦꯕ ꯀꯥꯅꯉꯔꯦꯗꯤꯣ ꯒꯨꯝꯕ ꯍꯥꯏꯗꯤ ꯃꯥꯁ ꯃꯦꯗꯤꯌꯥ ꯏꯂꯦꯛꯇ꯭ꯔꯣꯅꯤꯛ ꯃꯦꯗꯤꯌꯥꯒꯨꯝꯕꯁꯤꯁꯨ ꯀꯣ ꯌꯥꯝꯅ ꯃꯣꯏꯅ ꯁꯣꯝ ꯇ ꯀꯔꯤ ꯂꯥꯏꯔꯕ ꯑꯇꯩ ꯈꯨꯡꯒꯪꯒꯨꯝꯕ ꯂꯥꯏꯔꯤꯛ ꯂꯥꯏꯁꯨ ꯍꯩꯖꯗꯕ ꯑꯍꯜ ꯂꯃꯟꯁꯤꯡꯗꯨ ꯇꯥꯕꯗꯤ ꯃꯣꯏꯁꯨ ꯇꯔꯦꯠ ꯃꯈꯥꯏ ꯄꯥꯎꯒꯨꯝꯕ ꯂꯥꯛꯄ ꯑꯗꯩ ꯅꯨꯃꯤꯗꯥꯡꯒꯤ ꯑꯣꯏꯔ ꯑꯌꯨꯛꯀꯤ ꯑꯣꯏꯔꯣ ꯑꯗꯨꯝ ꯇꯥꯏ ꯑꯗꯨꯅꯤꯅꯦ ꯅꯪ ꯍꯥꯏꯗꯧꯅ ꯐꯦꯁꯕꯨꯛꯀꯨꯝꯕꯗ ꯊꯥꯒꯠꯄ ꯑꯗꯒꯤ ꯏꯟꯁꯇꯥꯒ꯭ꯔꯥꯝꯒꯨꯝꯕ ꯀꯩꯒꯨꯝꯕꯗ ꯊꯥꯒꯠꯂꯄ ꯄꯥꯎꯁꯦ ꯁꯦꯡꯗꯦ ꯍꯥꯏꯁꯦ ꯑꯗꯨꯅ ꯏꯔꯥꯡ ꯄꯨꯔꯥꯡ ꯊꯣꯛꯂꯛꯄ ꯃꯇꯝꯗ ꯍꯦꯛꯇ ꯊꯤꯡꯉꯤꯁꯦ ꯍꯥꯏꯗꯤ ꯏꯔꯥꯡꯗꯣ ꯍꯦꯟꯅ ꯆꯥꯎꯊꯣꯛꯅꯕ ꯃꯆꯥꯛ ꯑꯣꯏꯍꯜꯂꯦꯕ ꯍꯥꯏꯗꯤ ꯑ ꯃꯃꯥꯡꯗ ꯊꯣꯛꯈꯤꯕ ꯊꯧꯗꯣꯛ ꯑꯣꯏꯔꯣ ꯊꯥꯒꯠꯂꯛꯑꯅꯤ ꯑꯗꯨꯗꯒꯤ ꯑꯗꯨ ꯆꯨꯝꯃꯤꯅ ꯂꯥꯅꯤꯒ ꯈꯪꯗꯅꯤꯅ ꯃꯤꯁꯨ ꯑꯃꯒ ꯑꯃꯒ ꯋꯥꯈꯜ ꯃꯥꯟꯅꯗꯦꯗꯣ ꯑꯗꯨꯗꯒꯤ ꯏꯔꯥꯡꯁꯨ ꯑꯗꯨꯝ ꯁꯥꯒꯠꯅꯔꯦ ꯀꯝꯃꯨꯅꯤꯇꯤ ꯃꯁꯦꯟ ꯑꯗꯨꯗꯒꯤꯗꯤ ꯍꯨꯟꯅꯔꯛꯑꯅꯤ ꯑꯗꯨꯗꯒꯤꯗꯤ ꯏꯔꯥꯡ ꯊꯣꯛꯂꯛꯑꯅꯤ ꯑꯗꯨꯗꯒꯤ ꯊꯨꯅꯔꯦ ꯆꯩꯅꯔꯦ ꯀꯥꯎꯊꯠꯅꯔꯦ ꯍꯥꯠꯇꯣꯛꯅꯔꯦ ꯑꯗꯨꯅ ꯇꯥꯔꯤꯁꯤ ꯃꯈꯣꯌ ꯄꯥꯎꯁꯦ ꯑꯗꯨꯅꯤ ꯁ ꯑꯣꯏꯔꯤꯁꯦ ꯑꯩꯈꯣꯏꯒꯤ ꯀꯩꯅꯣꯗ ꯐꯦꯁꯕꯨꯛꯇ ꯌꯦꯡꯕ ꯏ ꯄꯥꯎ ꯊꯥꯖꯕꯁꯦ ꯅꯪꯅ ꯍꯥꯏꯗ ꯈꯔ ꯁꯦꯡꯕ꯭ꯔꯥ ꯁꯦꯡꯗꯕ꯭ꯔꯅ ꯑꯩꯈꯣꯏꯅ ꯍꯥꯟꯅ ꯆꯨꯝꯃꯤꯗ ꯂꯥꯅꯤꯔ ꯍꯥꯏꯗꯣ ꯈꯪꯇꯣꯛꯑꯦꯗꯅ ꯑꯗꯨꯒ ꯂꯧꯁꯤꯟꯕ ꯌꯥꯝ ꯂꯧꯁꯤꯟꯅꯤ ꯂꯧꯁꯤꯟꯗꯕ ꯌꯥꯕꯅ ꯑꯗꯨꯝ ꯍꯥꯏꯗꯤ ꯍꯨꯟꯗꯣꯛꯈꯤꯅꯤ ꯍꯥꯏꯇꯥꯔꯦ ꯅꯠꯇꯕꯁꯤꯗꯤ ꯑꯗꯨ ꯂꯩꯅꯦꯕ ꯏꯔꯥꯡ ꯄꯣꯏꯔꯥꯡ ꯊꯣꯛꯂꯛꯄꯒꯤ ꯃꯆꯥꯛꯁꯨ ꯌꯥꯝ ꯑꯣꯏꯍꯜꯂꯤꯦꯗꯅꯀꯣ
ꯎꯝ
ꯑꯗꯨꯅꯤꯅꯦꯍꯦ ꯈꯕꯔ ꯈꯤꯇꯒꯤꯁꯨꯅ ꯊꯦꯡꯉ ꯐꯦꯁꯕꯨꯛ ꯏꯟꯁꯇꯥꯒ꯭ꯔꯥꯝꯁꯦ ꯅꯨꯄꯥ ꯅꯨꯄꯤ ꯈꯪꯅꯕ ꯀ꯭ꯔꯥꯏꯝꯒꯨꯝ ꯊꯣꯛꯂꯛꯄꯒꯤꯁꯨ ꯑꯆꯧꯕ ꯃꯆꯥ ꯑꯃꯨꯛ ꯑꯣꯏ ꯍꯦꯜꯂꯤ ꯃꯤ ꯃꯁꯦ
ꯎꯝ
ꯃꯥ ꯂꯩꯒ ꯃꯑꯣꯡ ꯆꯦꯟꯈ꯭ꯔꯦ ꯃꯥꯡꯈ꯭ꯔꯦ ꯇꯧ ꯍꯦꯛꯇ ꯑꯗꯨꯝ ꯀꯩꯗ ꯈꯪꯅꯕꯅꯣ ꯀꯥꯏꯗ ꯈꯪꯅꯕꯅꯣ ꯌꯦꯡꯉꯣꯅꯤ ꯍꯣꯏ
ꯍꯧꯖꯤꯛꯇꯤ ꯑꯌꯥꯝꯕꯅ ꯍꯥꯏꯗꯤ ꯆꯥꯎꯈꯠꯂꯛꯄ ꯍꯥꯏꯗꯨꯔꯥ ꯐꯣꯟ ꯏꯃꯨꯡꯗꯥ ꯐꯣꯟꯖꯦ ꯑꯗꯨꯝ ꯃꯔꯤ ꯃꯉꯥ ꯃꯔꯤ ꯃꯉꯥ ꯑꯗꯨꯝ ꯂꯩꯅꯔꯦꯕ ꯑꯗꯩꯗꯤ ꯍꯥꯏꯗꯤ ꯃꯃꯥ ꯃꯄꯥ ꯊꯕꯛ ꯁꯨꯕ ꯍꯥꯏꯗꯤ ꯊꯕꯛ ꯌꯥꯝ ꯆꯤꯟꯖꯕ
ꯑꯝ
ꯍꯥꯏꯗꯤ ꯄꯥꯡꯒꯟ ꯁꯨꯔꯨꯕꯅꯤꯅ ꯍꯜꯂꯛꯑꯒ ꯉꯥꯏꯍꯥꯛ ꯌꯦꯡꯉꯒ ꯑꯗꯨꯝ ꯇꯨꯝꯈꯤꯕ ꯑꯗꯩ ꯑꯉꯥꯡ ꯑꯩꯅ ꯄꯥꯏꯍꯧꯕ ꯑꯉꯥꯡ ꯑꯩꯅ ꯄꯥꯏꯍꯧꯕꯗꯒꯤ ꯑꯩꯈꯣꯏꯒꯤ ꯍꯥꯏꯗꯤ ꯐꯣꯟꯗꯣ ꯑꯗꯨꯝ ꯆꯥꯡ ꯅꯥꯏꯅ ꯄꯥꯏꯔꯛꯑꯕꯅꯤꯅ ꯅꯨꯡꯉꯥꯏꯕꯗꯣ ꯈꯪꯉꯦꯗꯅ ꯃꯣꯕꯥꯏꯜꯒꯤ ꯅꯨꯡꯉꯥꯏꯕ ꯈꯪꯉꯛꯑꯕꯅꯤꯅ ꯍꯥꯏꯗꯤ ꯑꯉꯥꯡꯁꯤꯗꯤ ꯑꯉꯥꯡꯅꯦ ꯑꯐꯥ ꯐꯠꯇꯥ ꯃꯁꯛ ꯈꯪꯄꯣꯠꯇꯦ
ꯃꯥꯅꯦ ꯃꯥꯅꯦ
ꯍꯥꯏꯗꯩ ꯃꯃꯥ ꯃꯄꯥꯅꯖꯨ ꯑꯗꯨꯝ ꯄꯨꯡ ꯍꯥꯏꯗꯤ ꯄꯨꯡ ꯀꯨꯃꯔꯤ ꯑꯗꯨꯝ ꯌꯦꯡꯖꯤꯟꯕ ꯉꯝꯕ ꯅꯠꯇꯦꯕ ꯃꯥꯏ ꯃꯥꯏꯁꯤ ꯊꯕꯛ ꯇꯧꯅꯔꯤꯅꯦꯕ
ꯃꯥꯅꯦ
ꯑꯗꯨꯗꯨꯅ ꯍꯥꯏꯗꯤ ꯂꯥꯟꯅ ꯁꯤꯖꯤꯟꯅꯔꯛ ꯍꯣꯏ ꯑꯗꯩꯗꯤ ꯃꯃꯥ ꯃꯄꯥꯒꯤ ꯑꯦꯀꯥꯎꯟꯗꯨ ꯃꯁꯥꯅ ꯁꯤꯖꯤꯟꯅꯔꯦ ꯈꯜꯂꯣ ꯃꯃꯥ ꯃꯄꯥꯗꯨ ꯑꯍꯟ ꯃꯃꯥ ꯃꯄꯥꯗꯨꯅ ꯁꯤꯖꯤꯟꯅꯕ ꯃꯥꯟꯗꯨꯅꯦ ꯃꯤꯅꯗꯤ
ꯎꯝ ꯃꯥꯟꯗꯣꯏꯅꯤ ꯃꯥꯟꯗꯣꯏꯅꯤ
ꯄꯦꯕ ꯄꯦꯕ ꯅꯝꯖꯗꯣꯏꯅꯤ ꯑꯗꯨ ꯇꯧꯔꯦ ꯑꯗꯨ ꯇꯧꯔꯦ ꯑꯗꯥꯒꯤ ꯑꯗꯨ ꯊꯥꯒꯠꯄ ꯑꯃ ꯊꯥꯒꯠꯄ
ꯎꯝ
ꯑꯗꯩ ꯃꯃꯥ ꯃꯄꯥꯗꯨꯅ ꯊꯥꯒꯠꯄ ꯃꯥꯟꯗꯣꯏꯅꯦꯕ ꯍꯥꯏꯗꯤ ꯑꯦꯀꯥꯎꯟꯗꯣ ꯃꯃꯥ ꯃꯄꯥ ꯑꯦꯀꯥꯎꯟꯅꯤꯅ ꯑꯎꯗꯥ ꯁꯤ ꯁꯨꯃꯥꯏ ꯁꯤꯒꯤꯖꯤꯖꯨ ꯑꯁꯣꯏꯕ ꯍꯥꯏꯁꯦ ꯑꯗꯨꯝ ꯊꯣꯛꯇꯕ ꯅꯠꯇꯦ
ꯊꯣꯏ ꯊꯣꯏ
ꯑꯗꯨꯕꯨ ꯍꯥꯏꯗꯤ ꯃꯇꯝꯅ ꯁꯤꯗꯤ ꯑꯩꯈꯣꯏꯅꯁꯨ ꯊꯤꯡꯉꯨꯕ ꯌꯥꯕ ꯇꯤ ꯃꯇꯝꯅ ꯄꯨꯔꯛꯄꯅꯦ ꯑꯗꯨ ꯑꯣꯏꯇꯥꯔꯒꯁꯨ ꯑꯩꯈꯣꯏꯅ ꯍꯥꯏꯗꯤ ꯃꯣꯕꯥꯏꯜꯖꯦ ꯑꯉꯥꯡꯖꯤꯡꯖꯤꯗꯥꯒꯤ ꯈꯔ ꯍꯥꯏꯗꯤ ꯄꯥꯏꯍꯜꯂꯒꯖꯨ ꯃꯇꯝ ꯅꯥꯏꯅ ꯍꯥꯏꯗꯤ
ꯉꯥꯜꯂꯤꯛ ꯁꯥꯔꯤꯉꯩ ꯑꯗꯩꯗꯤ ꯃꯣꯕꯥꯏꯜ ꯄꯥꯏꯕ ꯌꯥꯕ ꯃꯇꯝ ꯅꯨꯡꯗꯥꯡꯗꯤ ꯁꯨꯡꯌꯥ ꯄꯥꯏꯍꯟꯕ ꯌꯥꯗ꯭ꯔꯦ ꯑꯉꯥꯡꯗꯥ
ꯎꯝ ꯌꯥꯎꯗ꯭ꯔꯦ ꯌꯥꯎꯗ꯭ꯔꯦ
ꯑꯉꯥꯡ ꯑꯌꯨꯛꯀꯥꯗꯤꯟꯗꯤ ꯅꯨꯡꯗꯤꯟ ꯅꯨꯡꯁꯥ ꯁꯥꯕ ꯇꯥꯏꯃꯤꯡ ꯑꯗꯨꯋꯥꯏꯗꯥ ꯉꯥꯏꯍꯥꯛ ꯄꯥꯏꯍꯟꯕ ꯑꯁ ꯄꯥꯏꯍꯟꯗ꯭ꯔꯒꯥꯗꯤ ꯌꯥꯔꯣꯏꯕ ꯍꯥꯏꯗꯤ ꯁꯤꯗꯤ ꯊꯤꯡꯕ ꯌꯥꯕ ꯅꯠꯇꯦꯕ ꯑꯗꯥ ꯑꯗꯨꯒꯨꯝꯕ ꯍꯥꯏꯗꯤ ꯃꯇꯝ ꯑꯃ ꯁꯤꯟꯕꯤꯔꯒꯥ ꯄꯥꯏꯍꯜꯂꯒꯥꯗꯤ ꯍꯥꯏꯗꯤ ꯑꯗꯨ ꯌꯥꯝ ꯁꯤꯅꯦ ꯑꯩꯈꯣꯏꯒꯤ ꯌꯥꯝ ꯐꯅꯦꯅ ꯑꯩꯒꯤ ꯋꯥꯈꯜꯗꯥ ꯁꯨꯃꯥꯏꯅ ꯂꯩ ꯑꯗꯣ
ꯃꯥꯅꯦ
ꯁꯣꯏꯔꯛꯏꯖꯩ ꯑꯉꯥꯡꯉꯩꯗꯣ ꯂꯥꯏꯔꯤꯛ ꯂꯩꯁꯨ ꯇꯝꯒꯥꯗꯕꯉꯩꯗꯣ ꯑꯉꯥꯡ ꯍꯥꯏꯖꯦ ꯅꯨꯡꯉꯥꯏꯕ ꯄꯥꯝꯕꯅꯤ ꯏꯟꯈꯠꯂꯛꯏꯕꯅꯤ ꯑꯗꯨꯅ ꯐꯣꯟꯗꯥ ꯍꯧꯖꯤꯛꯇꯤ ꯐꯪꯗꯕ ꯂꯩꯇ꯭ꯔꯦ ꯅꯦꯠ ꯊꯣꯛꯂꯛꯄ ꯏꯟꯇꯔꯅꯦꯠ ꯅꯨꯡꯉꯥꯏꯔꯛꯄ ꯑꯗꯨꯗꯒꯤꯗꯤ ꯍꯥꯟꯅꯒꯤ ꯊꯥꯔꯤꯉꯩꯗꯤ ꯀꯤꯄꯦꯠ ꯑꯣꯏꯔꯝꯕꯅꯦ ꯍꯧꯖꯤꯛꯇꯤ ꯏꯁꯃꯥꯔꯠ ꯐꯣꯟ ꯑꯣꯜꯂꯦ ꯑꯗꯨꯅ ꯅꯦꯠ ꯁꯤꯁꯨ ꯄꯥꯏꯕ ꯈꯣꯠꯄꯗꯣ ꯑꯗꯨꯛꯀꯤ ꯃꯇꯤꯛ ꯌꯥꯝꯒ꯭ꯔꯦ ꯌꯦꯡꯉꯨ ꯑꯍꯣ ꯑꯍꯣꯡꯕꯖꯤꯅ ꯍꯣꯡꯉꯛꯏꯁꯦ ꯑꯗꯨꯅ ꯑꯉꯥꯡꯉꯩꯗꯗꯤ ꯍꯥꯏꯗꯤ ꯖꯣꯀ꯭ꯔ ꯐꯥꯀ꯭ꯔ ꯀꯥꯔꯇꯨꯟ ꯐꯥꯔꯇꯨꯟ ꯌꯦꯡꯕ ꯁꯣꯁꯦꯜ ꯃꯦꯗꯤꯌꯥ ꯄꯥꯏꯕ ꯑꯗꯨꯝꯕ ꯃꯌꯥꯝꯗꯨꯅ ꯋꯥ ꯋꯥꯈꯜꯗꯣ ꯑꯗꯣꯝꯗ ꯂꯣꯏ ꯆꯨꯒꯔꯦ ꯑꯗꯨꯅ ꯂꯥꯏꯔꯤꯛ ꯂꯥꯏꯁꯨꯒꯨꯝ ꯇꯝꯕ ꯑꯗꯨꯗꯥꯒꯤ ꯍꯥꯏꯗꯤ ꯃꯥꯒꯤ ꯊꯕꯛ ꯀꯨꯂꯣꯝ ꯍꯥꯏꯗꯤ ꯃꯥꯏ ꯃꯊꯧꯒꯨꯝꯕꯗꯥꯗꯤ ꯀꯤꯌꯥ ꯅꯆꯨꯡꯉꯛꯇ꯭ꯔꯦꯕ
ꯎꯝ
ꯑꯗꯨꯅ ꯃꯔꯝ ꯑꯣꯏꯔꯒꯥ ꯃꯣꯏꯒꯤ ꯃꯁꯥꯒꯤ ꯃꯀꯣꯛꯅ ꯀꯩꯅꯣ ꯇꯧꯖꯒꯥꯗꯕ ꯊꯣꯛꯆꯒꯥꯗꯕ ꯀ꯭ꯔꯤꯌꯦꯇꯤꯚꯤꯇꯤ ꯑꯥꯏꯗꯤꯌꯥꯒꯥꯇꯣ ꯌꯥꯎꯔꯛꯇ꯭ꯔꯦ ꯁꯨꯝ ꯋꯥꯁꯤꯜꯂꯛꯏꯌꯦ ꯃꯥꯁꯕꯤ ꯀꯥꯟꯅꯕꯁꯨ ꯂꯩꯀꯣ ꯃꯣꯏꯅ ꯄꯥꯏꯕꯗꯥꯒꯤ ꯈꯪꯉꯝꯗꯥꯕ ꯃꯌꯥꯝ ꯈꯪꯕ ꯈꯣꯠꯄ ꯑꯉꯥꯡ ꯃꯌꯥꯝ ꯍꯥꯏꯗꯤ ꯀꯩ ꯀꯩ ꯀꯦꯔꯛ ꯑ ꯑꯦꯛꯁꯇ‍꯭ꯔꯥ ꯀꯔꯤꯀꯨꯂꯝ ꯑꯦꯛꯇꯤꯕꯤꯇꯤ ꯂꯩꯗꯅ ꯗꯥꯡ ꯁꯨꯝ ꯇꯧꯕ ꯈꯣꯠꯄ ꯑꯗꯩ ꯑꯐꯕ ꯃꯌꯥꯝ ꯇꯝꯕꯖꯨ ꯌꯥꯎꯏꯀꯣ ꯌꯥꯎꯗꯦ ꯍꯥꯏꯕꯗꯤ ꯅꯠꯇꯦ ꯑꯌꯥꯝꯕꯅ ꯃꯃꯥ ꯃꯄꯥꯅ ꯅꯪ ꯍꯥꯏꯗꯣꯡꯅꯕ‍꯭ꯔꯥ ꯌꯦꯡꯁꯤꯟꯕꯤꯕꯁꯨ ꯆꯪꯉꯦ ꯃꯁꯥꯗ ꯄꯥꯏꯍꯜꯂꯁꯨ ꯃꯆꯥꯅ ꯀꯩ ꯌꯦꯡꯉꯝꯃꯤ ꯀꯥꯏꯅꯒ ꯆꯪꯒ꯭ꯔꯕꯀꯣ ꯅꯠꯇ꯭ꯔꯥ ꯀꯩ ꯊꯕꯛ ꯇꯧꯔꯤ ꯑꯗꯨ ꯇꯧꯔꯤ ꯑꯗꯣ ꯌꯦꯡꯉꯒꯗꯤ ꯐꯩꯗꯅ
ꯎꯝ ꯇꯥꯕ꯭ꯔ ꯇꯥꯕ꯭ꯔꯣ ꯇꯠꯈ꯭ꯔꯕ ꯀꯣꯜꯖꯤꯕꯣ ꯑ ꯑ ꯗꯞ
ꯎꯝ ꯇꯥꯕ꯭ꯔꯥ
ꯑꯧ ꯑꯣ
ꯎꯝ ꯎꯝ ꯎꯝ ꯑꯩ ꯀꯩꯅꯣ ꯇꯧ ꯎꯝ ꯍꯥꯏꯔꯣ ꯍꯥꯏꯔꯣ
ꯅꯍꯥꯟꯋꯥꯏꯒ ꯍꯧꯖꯤꯛꯀꯥꯟꯒꯁꯦ ꯑꯍꯣꯡꯕꯁꯦ ꯑꯗꯨꯀꯤꯃꯇꯤꯛ ꯂꯩꯔꯦ ꯍꯥꯏꯗꯤ ꯅꯋꯥꯏꯒꯤꯗꯤ ꯃꯣꯕꯥꯏꯜ ꯅꯨꯡ ꯊꯣꯛꯇ꯭ꯔꯤꯕꯅꯤꯅ ꯍꯥꯏꯗꯤ ꯍꯧꯖꯤꯛꯇꯤ ꯅꯋꯥꯏꯒꯤꯅ ꯇꯧꯔꯤꯖꯤꯅ ꯑꯦꯅꯤ ꯍꯥꯏꯗꯤ ꯂꯥꯏꯔꯤꯛ ꯂꯥꯏꯁꯨ ꯂꯥꯏꯔꯤꯛꯀꯤ ꯑꯣꯏꯔꯣ ꯀꯩꯒꯤ ꯑꯣꯏꯔꯣ ꯄꯨꯂꯞ ꯄꯨꯂꯞ ꯄꯥꯔꯒ ꯈꯪꯕꯅꯦꯕ ꯑꯗ ꯍꯧꯖꯤꯛꯀꯤꯅ ꯑꯃꯨꯛ ꯑ ꯏꯁꯥꯅ ꯄꯥꯝꯖꯕꯗꯣ ꯑꯗꯨꯗꯨ ꯑꯗꯨ ꯈꯛꯇ ꯁꯨꯝ ꯁꯛꯀꯠꯄꯅꯦꯕ ꯇꯧꯏꯁꯦ ꯍꯥꯏꯗꯤ ꯅꯍꯥꯟꯋꯥꯏꯒꯤꯅ
ꯒꯥ
ꯂꯥꯏꯔꯤꯛꯁꯤꯃ ꯄꯥꯔꯒ ꯃꯅꯨꯡꯗ ꯌꯥꯎꯕ꯭ꯔꯥ ꯊꯤꯕ ꯑꯗꯩ ꯃꯌꯥꯝ ꯑꯇꯩ ꯑꯇꯣꯞꯄ ꯃꯌꯥꯝ ꯉꯧꯔꯦꯗꯅ ꯑꯗꯣ ꯖꯨꯝ ꯐꯣꯜ ꯊꯣꯔꯛꯑꯕꯅꯤꯅ ꯍꯧꯖꯤꯛꯇꯤ